ꯑꯦ
ꯑ ꯀꯝ ꯇꯧꯗꯤꯑꯦ ꯁꯨꯨꯝ ꯂꯩ ꯏꯔꯤꯌꯦ ꯅꯪꯗꯤ
ꯑꯩꯁꯨ ꯀꯩꯁꯨ ꯇꯧꯔꯤꯦꯗ ꯑꯗꯨꯝ ꯂꯩꯌꯦ
ꯉꯥꯏꯔꯤꯕ
ꯅꯨꯡꯉꯥꯏ ꯍꯥꯏꯇꯥꯔꯦ ꯍꯣꯏ
ꯎꯝ
ꯀꯥꯏꯗ ꯂꯩꯒꯦ ꯅꯪꯗꯤ
ꯑꯩꯗꯤ ꯃꯅꯤꯄꯨꯔꯗ ꯂꯩ
ꯈꯨꯟꯗꯔꯣ ꯅꯠꯇ꯭ꯔꯒ ꯑꯇꯣꯞꯄꯗꯔꯣ ꯍꯥꯏꯕꯅꯤ ꯑꯗꯨꯝ
ꯈꯨꯟꯗꯅꯦ
ꯑꯩꯗꯤ ꯅꯪ ꯈꯪꯉꯤꯅ
ꯑꯩ ꯇ ꯏꯈꯪꯗꯦ
ꯈꯪꯔꯝꯃꯣꯏ ꯍꯣꯔꯦꯟ ꯌꯦꯡꯉꯣ
ꯑꯣꯔꯦ ꯅꯪꯒꯤꯗꯤ ꯄꯤ ꯌꯦꯦꯡ ꯇꯥꯔꯦ
ꯑꯥ
ꯀꯃꯥꯏ ꯀꯃꯥꯏꯅ ꯇꯧꯔꯤꯒꯦ ꯁꯨꯝ ꯌꯨꯝ ꯂꯩꯕ꯭ꯔꯣ ꯅꯠꯇ꯭ꯔꯒ ꯊꯕꯛ ꯆꯠꯂꯤꯕꯣ ꯎꯝ ꯍꯥꯏꯌꯦ ꯆꯠꯀ ꯊꯝꯅꯦ
ꯎꯝ
ꯀꯩ ꯏꯟꯁꯥꯡ ꯆꯥꯔꯒꯦ ꯉꯁꯤ
ꯑꯌꯨꯛꯇꯣ ꯃꯇꯔ ꯑꯣꯏꯅ ꯆꯥꯏꯌꯦ
ꯑꯣ ꯍꯥꯎꯕ꯭ꯔꯣ ꯑꯩ ꯍꯋꯥꯏ ꯇꯥꯏꯌꯦꯦ
ꯍꯥꯎꯕ꯭ꯔꯥ ꯍꯥꯎꯗꯕ꯭ꯔꯥ ꯈꯪꯦ ꯑꯗꯨꯝ ꯆꯥꯔꯤꯅ
ꯑꯣ
ꯑꯩꯗꯤ ꯌꯥꯝ ꯄꯩꯁꯥ ꯄꯥꯏꯕꯩ ꯃꯥꯂꯦꯅꯦ ꯍꯧꯖꯤꯛꯀꯥꯟꯁꯦ
ꯀꯅꯥꯅꯣ ꯑꯩꯔꯣ?
ꯄꯥꯏꯗꯦꯗꯥ ꯀꯗꯥꯏꯗ ꯑꯩꯅꯣ ꯄꯥꯏꯕ ꯉꯝꯗꯦ ꯅꯥ ꯈꯨꯟꯅ ꯄꯣꯛꯂꯛꯇꯕꯅꯤꯅ ꯎꯄꯥꯏ ꯂꯩꯇꯦ ꯑꯗꯣ ꯅꯪꯗꯤ ꯋꯥꯔꯜ ꯀꯞꯀꯨꯝꯕ ꯌꯦꯡꯕ꯭ꯔꯣ
ꯌꯦꯒꯦ
ꯌꯦꯡꯗꯦ
ꯍꯣꯏ
ꯑꯩ ꯈꯪꯕ꯭ꯔꯣ ꯅꯪꯁꯦ ꯑꯩꯅꯗꯤ ꯅꯪ ꯈꯪꯕ꯭ꯔꯣ
ꯍꯣꯏ ꯅꯪꯅꯁꯨ ꯈꯪꯕꯅꯦ ꯑꯗꯣ ꯍꯧꯖꯤꯛ ꯍꯣꯔꯦꯟ ꯌꯦꯡꯉꯣ ꯑꯩꯒꯤ ꯃꯤꯡꯗꯣ
ꯑꯁ ꯑꯩ ꯈꯪꯕ ꯃꯥꯜꯂꯦꯗ ꯅꯪ ꯀꯣꯟꯁꯦ ꯇꯥꯔꯒ
ꯑꯥ ꯈꯪꯔꯒꯅꯤ ꯈꯪꯕꯅꯦ ꯑꯗꯣ ꯈꯔ ꯀꯨꯏꯅ ꯀꯩꯅꯣ ꯇꯧꯗꯕ ꯒꯦꯠ ꯀꯥꯎꯔꯕ꯭ꯔꯥꯗꯤ ꯈꯪꯗꯦꯀꯣ
ꯈꯪꯕ ꯃꯥꯜꯂꯦ ꯈꯪꯕ ꯃꯥꯜꯂꯦ ꯑꯩꯗꯣ ꯅꯪꯕꯨꯣ ꯍꯥꯏꯗꯤ ꯈꯪꯕꯨꯗꯤ ꯈꯪꯕ ꯃꯥꯜꯂꯦꯕꯀꯣ ꯑꯗꯣ ꯀꯟꯐꯥꯔꯝ ꯇꯥꯕ ꯉꯝꯗꯕ
ꯎꯝ
ꯎꯝ
ꯅꯍꯥꯟ ꯅꯣꯏ ꯈꯨꯟꯗ ꯂꯩꯔꯝꯕꯗꯨꯣ ꯏꯆꯦ ꯈꯣꯏꯗ ꯍ
ꯀꯪꯉꯦ ꯑꯁ ꯅꯪꯅ ꯌꯥꯝ ꯌꯥꯝ ꯍꯔꯥꯎꯋꯦꯅ ꯄꯥꯎ ꯐꯥꯎꯔꯛꯏꯁꯦ
ꯑꯦ ꯑꯗꯨꯅꯦ ꯑꯗꯨꯒꯤ ꯎꯝ ꯀꯨꯏꯔꯦ ꯍꯣꯏ
ꯎꯝ
ꯁꯥꯎꯅꯗꯕ ꯌꯥꯝ ꯀꯨꯏꯔꯦ
ꯑꯗꯨꯅꯦ ꯅꯨꯡꯉꯥꯏꯔꯤꯕꯣ ꯅꯪ
ꯅꯨꯡꯉꯥꯏ ꯉꯥꯏ ꯇꯔꯦꯅꯦ ꯀꯩ
ꯅꯨꯡꯉꯥꯏꯅ ꯂꯩꯒꯗꯕꯅꯦ ꯎꯝ
ꯅꯨꯡꯉꯥꯏꯗ꯭ꯔꯁꯨ ꯅꯨꯡꯉꯥꯏ ꯍꯥꯏꯅ ꯂꯩꯕ ꯇꯥꯔꯦꯅꯦ
ꯎꯝ ꯁꯤꯗꯒꯤ ꯑꯍꯦꯟꯕ ꯄꯨꯟꯁꯤꯁꯦ ꯂꯩ
ꯍꯣꯏ
ꯍꯣꯔꯦꯟꯗꯤ ꯀꯩ ꯌꯦꯟꯁꯥꯡ ꯊꯣꯡꯉꯒ ꯆꯥꯗꯣꯏꯅꯣ
ꯨꯝꯖꯡꯁꯦ ꯈꯪꯗ꯭ꯔꯤꯌꯦ ꯒꯥꯔꯤ ꯊꯣꯡꯁꯤꯔꯥ
ꯅꯣꯏ ꯈꯨꯟꯒꯤ ꯃꯤ ꯉꯥꯛꯇ ꯑꯣꯏꯔꯦꯅꯦ ꯐꯖꯅ ꯌꯥꯝ ꯄꯩꯁꯥ ꯄꯥꯏꯕ ꯃꯥꯡꯈ꯭ꯔꯦ ꯑꯗꯨ ꯍꯔꯣꯏꯁꯦ
ꯑꯁ ꯈꯪꯗ꯭ꯔꯦꯗ
ꯦꯜꯃꯥꯟ ꯇꯥꯗꯦ
ꯑꯩꯅ ꯉꯛꯄꯅꯦ ꯉꯔꯥꯡ ꯁꯛꯇ ꯀꯩꯅꯣ ꯇꯧꯕꯀꯣ ꯑꯗꯨꯗ ꯌꯦꯡꯕꯗ ꯅꯣꯏ ꯈꯨꯗꯤꯡ ꯃꯤ ꯉꯥꯛꯇ ꯑꯣꯏꯕ
ꯎꯝ ꯑꯗꯣ ꯃꯔꯨꯞ ꯁꯦꯝꯃꯅꯤ ꯉꯥꯏꯍꯥꯛ ꯂꯩꯔꯗꯤ
ꯁꯦꯝꯃ ꯇꯧꯔ
ꯅꯪꯒꯤ ꯋꯥꯔꯤ ꯈꯔ ꯂꯤꯔꯛꯑꯣꯅꯦ
ꯑꯣꯔꯤ ꯎꯏꯔꯦ ꯎꯝ ꯌꯥꯝ ꯅꯨꯡꯉꯥꯏꯈ꯭ꯔꯕ ꯃꯥꯜꯂꯦ ꯅꯣꯏꯁꯦ ꯀꯥꯎꯈ꯭ꯔꯕ ꯃꯥꯂꯦꯗ
ꯀꯥꯎꯗ ꯇ ꯀꯗ ꯍꯥꯏꯗ ꯀꯥꯎꯥꯎꯗ ꯏꯅꯣ
ꯍꯥꯎꯅꯥꯗꯕꯥꯛ ꯀꯕꯦ
ꯍꯣꯏ ꯐꯥꯎꯅꯗꯕꯗꯤ ꯀꯨꯏꯔꯦ ꯑꯗꯨꯝ
ꯎꯝ
ꯎ ꯊꯤ ꯀꯗꯤ ꯅꯤꯡꯖꯪꯗꯦꯀꯣ
ꯑꯣ ꯑ ꯈꯪꯅꯈ꯭ꯔꯕ ꯃꯤꯗꯨꯕꯨ ꯅꯨꯡꯇꯤꯒꯤ ꯅꯤꯡꯁꯤꯡꯂꯒ ꯂꯩꯔꯗꯤ ꯂꯣꯏꯔꯦꯍꯦ
ꯑꯥ
ꯀꯃꯥꯏ ꯀꯃꯥꯏ ꯇꯧꯅꯔꯤꯒꯦ ꯌꯨꯝꯒꯤ ꯃꯤꯁꯤꯡꯗꯤ
ꯑꯗꯨꯝ ꯐꯔꯒ ꯂꯩ ꯍꯥꯏꯇꯥꯔꯦ ꯂꯧ ꯑꯃꯨꯛ ꯆꯠꯂꯅꯤ ꯂꯥꯛꯑꯅꯤ ꯆꯥꯛ ꯌꯦꯟꯁꯥꯡ ꯊꯣꯡꯉꯅꯤ ꯇꯨꯝꯃꯅꯤ ꯂꯧ ꯆꯗ꯭ꯔꯗꯤ ꯅꯨꯡꯉꯥꯏꯅ ꯂꯦꯜꯂꯅꯤ
ꯑꯣ
ꯌꯨꯝꯗ ꯂꯩꯔꯕꯅꯤꯅ ꯅꯨꯡꯉꯥꯏꯈ꯭ꯔꯖꯥꯠꯅꯤ
ꯑ ꯍꯧꯖꯤꯛꯀꯥꯟꯗꯤ ꯐꯧ ꯂꯤꯡꯕꯗꯤ ꯏꯟꯇꯔꯦꯁ ꯑꯃꯅꯤꯅ ꯆꯠꯄꯅ ꯅꯨꯡꯉꯥꯏꯔꯕꯅꯤꯗ
ꯑꯗꯨꯅꯦ ꯊꯥꯏꯅꯒꯤꯒ ꯃꯥꯟꯅꯗ꯭ꯔꯦꯗ ꯊꯥꯏꯅꯗꯤ ꯄꯨꯟꯅ ꯄꯨꯟꯅ ꯆꯠꯃꯤꯟꯅꯕꯗꯣ
ꯍꯣꯏ
ꯍꯟꯗꯗꯤ ꯑꯗꯨ ꯇꯧꯗ꯭ꯔꯕꯅꯤ
ꯎꯝ ꯏꯁꯇꯦꯟꯗꯔꯠ ꯂꯩꯈ꯭ꯔꯦꯅꯦ ꯂ ꯎ ꯆꯠꯄꯁꯨ
ꯅꯪꯕꯨ ꯅꯣꯏꯊꯣꯛꯄ꯭ꯔꯣ ꯅꯌꯥꯡ ꯀꯪꯕ꯭ꯔꯣ
ꯐ꯭ꯔꯤꯗꯥ ꯅꯍꯥꯟꯗꯒꯤꯩ ꯍꯦꯟꯅ ꯅꯣꯏꯈ꯭ꯔꯦ
ꯑꯩꯗꯤ ꯅꯍꯥꯟꯗꯩ ꯏꯌꯥꯡꯁꯦ ꯀꯪꯈ꯭ꯔꯦ
ꯑꯁ ꯀꯪꯕ ꯃꯤꯅ ꯑꯗꯨꯝ ꯀꯪꯈ꯭ꯔꯕ ꯅꯣꯏꯕꯅ ꯑꯗꯨꯝ ꯍꯦꯟꯅ ꯅꯣꯏ
ꯅꯠꯇꯦ ꯅꯍꯥꯟꯗꯤ ꯑꯩ ꯅꯣꯏꯗꯅ
ꯌꯥꯝ ꯅꯣꯏ ꯑꯣꯏꯕ ꯅꯠꯇꯦꯅꯦ ꯅꯪꯁꯨ ꯑꯗꯨꯝ ꯌꯥꯕ ꯁꯤ ꯒꯥꯔꯗꯅꯤꯅꯦ ꯅꯣꯏꯁꯨ ꯅꯣꯏꯗꯕꯤꯗ ꯀꯪꯁꯨ ꯀꯪꯗꯕꯤꯗ
ꯎꯝ
ꯌꯥꯝ ꯅꯣꯏꯈ꯭ꯔꯦ ꯌꯥꯗ꯭ꯔꯦ ꯏꯁꯥꯁꯦ
ꯑꯁ ꯕꯨꯞ ꯕꯨꯞ ꯂꯥꯎꯕꯗꯣ ꯐꯔꯕꯅꯦ ꯇꯥꯛꯑꯣ ꯆꯥꯔꯁꯨ ꯋꯥꯛꯀꯤꯡ ꯈꯔ ꯈꯔ ꯆꯠꯂꯣ ꯌꯥꯔꯦ ꯑꯗꯨꯗꯤ ꯎꯝ ꯅꯣꯡꯃ ꯆꯥꯃꯤꯟꯅꯁꯤꯗꯅ ꯑꯃꯨꯛ ꯆꯥꯛ ꯆꯥꯃꯤꯟꯅꯁꯤꯗꯅ ꯁꯤꯡꯖꯨꯒꯨꯝꯕ
ꯍꯣꯏ ꯆꯥꯃꯤꯟ ꯑꯁꯦ ꯂꯥꯛꯀꯦ ꯅꯣꯏ ꯁꯦꯟꯇꯤꯅꯔꯤꯗꯗꯤ ꯂꯥꯛꯁꯤꯔꯥ ꯈꯟꯕꯅꯦ ꯑꯩꯁꯨ
ꯑ ꯂ ꯑꯣ ꯀꯨꯣꯏꯗ꯭ꯔꯦꯗꯅ
ꯎꯝ
ꯂꯥꯛꯑꯣ ꯁꯤꯡꯖꯨꯒꯨꯝꯕ ꯌꯦꯟꯒꯨꯝꯕ ꯊꯣꯡꯉꯒ ꯆꯥꯃꯤꯟꯅꯁꯦ
ꯎꯝ ꯇꯧꯁꯦ ꯅꯣꯡꯃꯗꯤ ꯑꯃꯨꯛ ꯄꯨꯜꯂꯁꯦ
ꯎꯝ
ꯁꯤꯗꯁꯨ ꯅꯣꯏ ꯈꯨꯟꯒꯤ ꯃꯤ ꯃꯤꯗꯤ ꯈꯔꯗꯤ ꯂꯩꯌꯦ ꯁꯤꯗꯁꯨ
ꯑꯣ
ꯑꯗ ꯁꯤꯟꯇꯅꯔꯤꯗꯤ ꯂꯥꯛꯑꯣ ꯆꯠꯁꯦ ꯍꯥꯏꯌꯦ
ꯎꯝ ꯂꯥꯛꯇꯕ ꯌꯥꯔꯣꯏꯀꯣ ꯅꯪ ꯃꯤꯡ ꯏꯔꯝꯃꯗꯣꯏꯅꯦ ꯄ꯭ꯔꯖꯦꯟ ꯇꯧꯗꯗꯤ ꯌꯥꯔꯔꯣꯏ
ꯎꯝ ꯂꯥꯛꯀꯦ ꯌꯥꯎꯁꯦ ꯈꯟꯕꯅꯦ ꯑꯩꯁꯨ
ꯎꯝ
ꯅꯣꯡ ꯆꯨꯕ꯭ꯔꯣ ꯅꯨꯡꯁꯤꯠ ꯁꯤꯠꯄ꯭ꯔꯣ ꯅꯨꯡꯁꯥ ꯊꯣꯛꯄ꯭ꯔꯣ
ꯅꯣꯡ ꯆꯨꯗꯦ ꯅꯨꯡꯁꯥ ꯌꯥꯝ ꯁꯥꯏꯌꯦꯦ
ꯎꯝ ꯁꯥꯔꯝꯒꯅ
ꯈꯨꯟꯗ ꯂꯩꯇ꯭ꯔꯦ ꯑꯥꯗ ꯂꯩꯌꯦ ꯑꯗꯨ
ꯑꯣ ꯈꯪꯉꯦ
ꯑ ꯈꯪꯉꯦ ꯀꯥꯏꯅ
ꯅꯪꯒꯤ ꯈꯨꯡꯒꯥꯡꯗꯨꯅ ꯑꯗꯨꯝ ꯈꯪꯉꯦ ꯅꯪꯅ ꯍꯥꯏꯗ꯭ꯔꯁꯨ ꯑꯩ ꯌꯥꯝ ꯁꯤꯡꯕ ꯃꯤꯅꯤ ꯀꯥꯏꯅ
ꯌꯥꯝ ꯆꯤꯡꯕꯒꯤ ꯑꯣꯏꯔꯝꯒꯅꯤ ꯍꯣꯏ ꯅꯪꯅ ꯌꯥꯝ ꯆꯤꯡꯕꯒꯤ ꯑꯣꯏꯔꯝꯒꯅꯤꯗ ꯀꯣꯂꯦꯖ ꯆꯠꯂꯤꯔꯣ ꯀꯔꯤ ꯇꯧꯕ꯭ꯔꯣ
ꯑꯥꯎ ꯀꯣꯂꯦꯖꯁꯨ ꯇꯧꯋꯦ.
ꯎꯝ
ꯅꯪꯗꯣ ꯑꯩꯈꯣꯏꯅ ꯍꯥꯏꯅꯔꯤꯅꯤꯅꯦ ꯑꯁ ꯃꯥꯗꯣ ꯌꯥꯝ ꯐꯕꯅꯤꯅꯦ ꯄꯨꯛ ꯃꯄꯨꯛꯁꯨ ꯌꯥꯝ ꯁꯦꯡꯉ ꯅꯦ ꯊꯕꯛꯁꯨ ꯌꯥꯝ ꯐꯕꯅꯦ ꯌꯥꯝ ꯀꯠꯂꯛꯑꯦꯅ ꯑꯩꯈꯣꯏꯅ ꯉꯥꯡꯅꯔꯤꯅꯤꯅꯦ ꯏꯃꯥꯟꯅꯕꯤ ꯑꯩꯈꯣꯏꯒ ꯅꯍꯥꯟ ꯅꯪꯅ ꯀꯩꯅꯣ ꯇꯧꯔꯀꯥꯟꯗ ꯑꯩꯈꯣꯏ ꯁ꯭ꯀꯨꯜ ꯀꯥꯔꯤꯀꯥꯟꯗ
ꯑꯗꯨꯗ ꯁꯨꯝ ꯋꯥ ꯂꯩꯗꯕꯒꯤ ꯉꯥꯡꯕ ꯃꯥ ꯜꯂꯦ ꯑꯗꯨꯅ
ꯅꯠꯇꯦꯍꯦ ꯁꯦꯡꯕꯅꯦ ꯁꯦꯡꯕꯅꯦ ꯅꯪ ꯊꯥꯖꯗ꯭ꯔꯗꯤ ꯑꯩ ꯃꯉꯣꯟꯗ ꯐꯣꯟ ꯇꯧꯔꯒ ꯀꯟꯐ꯭ꯔꯦꯟꯁ ꯊꯝꯃꯒ ꯉꯥꯡꯍꯟꯒꯦ ꯎꯝ
ꯅꯨꯄꯥ ꯀꯣꯏꯕ꯭ꯔꯣ
ꯀꯣꯣꯏꯗꯦꯗ
ꯑꯁ
ꯍꯣꯏ ꯐꯣꯟ ꯇꯧꯕꯕꯨꯗꯤ ꯂꯩꯌꯦꯕꯀꯣ ꯑꯗꯣ ꯗꯤꯁꯤꯖꯟ ꯂꯧꯕ
. ꯑꯩꯈꯣꯏ ꯏꯆꯦꯈꯣꯏ ꯃꯅꯥꯛꯀꯤ ꯅꯃꯥꯟꯅꯕꯤꯗꯨꯗꯤ ꯀꯝꯗꯧꯔꯦ
ꯆꯦ ꯈꯣꯏꯒꯤ ꯃꯅꯥꯛ ꯏꯃꯟꯅꯕꯤꯗꯣ ꯑ ꯃꯥꯗꯤ ꯎꯝ ꯌꯥꯝ ꯇꯣꯉꯥꯟꯅ ꯄꯥꯏꯊꯣꯛ ꯈ꯭ꯔꯦꯗ
ꯑꯥꯗ ꯂꯩꯕ ꯃꯥꯅꯤꯀꯣ ꯃꯥꯁꯨ
ꯑꯥꯎ ꯅꯪꯁꯦ ꯌꯥꯝ ꯅꯪꯁꯦ ꯌꯥꯝ ꯒ꯭ꯌꯥꯟ ꯇꯥꯕ ꯃꯤꯅꯤꯅꯦ
ꯑꯩꯁ ꯑꯗꯨꯝ ꯈꯪꯉꯤꯅ ꯑꯩꯅ ꯅꯣꯏꯗ ꯂꯩꯗ꯭ꯔꯁꯨ ꯑꯗꯨꯝ ꯀꯩꯅ ꯈꯪꯅꯔꯕ ꯃꯤꯅꯤꯅꯀꯣ ꯑꯗꯨꯝ ꯀꯩꯅꯣ ꯇꯧꯋꯦꯅꯦ ꯅꯨꯡꯁꯤꯕꯗꯣ ꯐꯥꯎꯋꯦꯕ ꯍꯥꯟ ꯅ ꯄꯨꯂꯝꯕꯒꯤ ꯃꯔꯤ ꯂꯩꯇ꯭ꯔꯦ ꯍꯥꯏꯔꯁꯨꯀꯣ ꯅꯨꯡꯁꯤꯕꯗꯨꯗꯤ ꯑꯗꯨꯝ ꯂꯩꯗꯅ
ꯎꯝ ꯋꯥꯆꯦꯞꯇ ꯃꯦꯁꯦꯁ ꯊꯥꯔꯛꯑꯣꯀꯣ ꯅꯪꯒꯤ ꯅꯝꯕꯔ ꯁꯦꯞ ꯇꯧꯒꯦ
ꯍꯣꯏ
ꯌꯦꯟꯒꯨꯝꯕꯗꯤ ꯊꯣꯡꯉ ꯆꯥꯔꯣꯏꯗ꯭ꯔꯣ ꯅꯣꯏ ꯍꯌꯦꯡ ꯎꯝ ꯑꯅꯧꯕ ꯊꯥꯅꯦ
ꯌꯦꯟꯒꯤꯁꯦ ꯈꯪꯗ꯭ꯔꯤꯗ ꯍꯧꯖꯤꯛꯁꯦ ꯄꯩꯁꯥ ꯂꯩꯇꯕꯤꯗ ꯂꯩꯔꯦꯅꯦ ꯁꯦꯂꯔꯤꯁꯨ ꯐꯪꯗꯕ ꯀꯩꯅꯣ ꯌꯥꯝ ꯐꯔꯛ ꯇꯥꯕ ꯃꯑꯣꯡꯗ ꯂꯩꯔꯤꯕꯅꯤ
ꯎꯝ ꯌꯥꯔ ꯌꯥ
ꯎ
ꯅꯊꯟꯗ ꯂꯩꯕ꯭ꯔꯣ ꯀꯗꯥꯏ ꯀꯅꯥ ꯀꯅꯥ ꯂꯩꯒꯦ
ꯏꯃꯥꯟꯅꯕꯤꯒ ꯑꯍꯣꯏ ꯏꯃꯥꯟꯅꯕꯤꯒꯗꯤ ꯂꯩꯌꯦ ꯑꯗꯨ ꯑꯣꯏꯔꯁꯨ ꯑꯩꯈꯣꯏ ꯃꯤ ꯃꯥꯟꯅꯗꯕꯀꯣ ꯏꯃꯥꯟꯅꯕꯤ ꯍꯥꯏꯔꯁꯨ ꯑꯩꯈꯣꯏ ꯂꯣꯟꯗꯣ ꯀꯩꯅꯣ ꯇꯧꯗꯕ ꯃꯥꯅꯗꯤ ꯑꯗꯨꯒꯤ ꯈꯔ ꯂꯨꯕꯗꯤ ꯂꯩꯗꯅ ꯑꯩꯈꯣꯏ ꯃꯥꯟꯅꯕ ꯑꯣꯏꯔꯒꯦ ꯐꯩꯌꯦ ꯑꯗꯨꯕꯨ ꯑꯗꯨ ꯅꯠꯇꯕꯅꯤꯅ ꯌꯥꯝ ꯅꯨꯡꯉꯥꯏꯗꯕ ꯃꯑꯣꯡꯗꯅꯤꯅ ꯂꯩꯔꯤꯁ
ꯎ ꯈꯪꯉꯦ ꯒ꯭ꯌꯥꯟ ꯇꯥꯏ ꯍꯥꯏꯗꯤ ꯃꯤꯁꯨ ꯎ ꯑꯩꯕꯨ ꯒ꯭ꯌꯥꯟ ꯇꯥꯕꯤꯗꯕ ꯃꯤ ꯂꯩꯗꯅ
ꯎꯝ ꯍꯥ ꯅ